ꯎꯝ ꯍꯜꯂꯣ
ꯇꯔꯔꯕ
ꯑ
ꯀꯔꯤ ꯀ ꯅꯄ꯭ꯔꯥ ꯅꯪ ꯌꯨꯝꯗ ꯈꯔꯒ ꯂꯩꯅꯦ ꯅꯪ ꯀꯔꯤꯒꯤꯗꯣ ꯈꯔꯥ ꯅꯪ
ꯅꯣꯛꯄ ꯌꯥꯗꯕ꯭ꯔꯣ ꯍꯥꯏꯁꯦ ꯅꯣꯛꯄ ꯌꯥꯗꯕ꯭ꯔꯣ
ꯅꯅꯥꯠꯇꯦ ꯑꯗꯨꯨꯕꯨꯗꯤ ꯆꯥꯛꯩ ꯆꯥꯨꯔꯕ꯭ꯔꯣ
ꯆꯥꯛꯏꯍꯦ ꯆꯥ ꯆꯥꯔꯒ ꯅꯪꯕꯨ ꯐꯣꯟ ꯇꯧꯔꯛꯌꯦꯦ
ꯑꯩꯕꯨ ꯑꯩꯕꯨ ꯑꯁ ꯑꯩ ꯊꯕꯛ ꯂꯣꯏꯗ꯭ꯔꯔꯤ ꯑꯩ ꯃꯤꯅꯤꯠ ꯇꯔꯥꯃꯨꯛ
ꯎꯝ ꯎꯝ ꯍ ꯆꯥꯛ ꯆꯥꯔꯤ ꯍꯥꯏꯔꯒ ꯆꯥꯅꯤꯡꯕ꯭ꯔꯣ ꯅꯪꯁꯨꯂ ꯂꯒꯦ ꯁꯤꯦ
ꯀꯔꯤ ꯀꯔꯤ ꯌꯦꯟꯁꯥꯡ ꯁꯥꯔꯅꯣ
ꯎꯝ ꯀꯥꯡꯉꯧꯒ ꯇꯝꯐꯨ ꯇꯧꯋꯦ ꯑꯃ
ꯌꯦꯀ ꯅꯊꯥꯟꯗ ꯂ
ꯍꯥꯎꯕ꯭ꯔꯣ ꯍꯥꯎꯗꯕ꯭ꯔꯥ ꯂꯥꯝ ꯄꯣꯛꯊꯅꯕꯅ ꯆꯥꯕꯅꯦ ꯏꯇꯣꯞꯅ ꯆꯥꯕꯅꯤꯅ ꯆꯪꯗꯦ ꯑꯗ ꯂꯥꯛꯑꯣ ꯑꯩꯈꯣꯏꯕꯅꯤ ꯆꯥꯁꯦ
ꯌꯥꯔꯗꯤ ꯑꯩꯥꯏꯁꯨ ꯌꯥꯝ ꯂꯥꯡꯅꯤꯡꯗ
ꯎꯝ ꯅꯪꯒꯤꯗꯣ ꯄꯨꯡ ꯍꯗ ꯍꯥꯏꯕꯥꯎ ꯊꯕꯛ ꯂꯣꯏꯒꯗꯕꯗꯣ
ꯍꯣꯏ ꯄꯨꯡ
ꯆꯥꯛꯂꯝꯑꯝꯗ꯭ꯔꯤꯕꯣ
ꯂꯝꯗꯗ
ꯎꯝ ꯑꯗꯨꯒ ꯍꯜꯂꯛꯑꯒ ꯆꯥꯛ ꯊꯣꯡꯗꯣꯏꯔ ꯅꯪꯅ ꯅꯠꯇ꯭ꯔꯒ ꯃꯣꯏꯔꯦꯗꯤ ꯁꯤꯗ ꯂꯩꯔꯝꯒꯗꯔꯣ
ꯑꯩꯈꯣꯏ ꯑꯩꯈꯣꯏ ꯐ꯭ꯔꯦꯟꯅ ꯑꯗꯨꯝ
ꯑꯩꯅꯦ ꯐ ꯑꯣꯏꯔ ꯃꯔꯣꯏꯌꯦꯗ ꯑꯃꯗ ꯑꯣꯏꯔꯝꯅꯤꯗ
ꯑꯩꯈꯣꯏ ꯃꯔꯨꯞꯁꯤꯡꯒ ꯅꯩꯕꯅꯦ ꯑꯩ ꯑꯗꯨ ꯑꯗꯨꯒꯨꯝꯕ ꯇꯧꯗꯦ ꯍꯧꯖꯤꯛ
ꯑ ꯀ ꯇꯥꯏꯔꯅꯁꯦ ꯍꯥ
ꯍꯣꯏ ꯌꯥꯝ ꯍꯥꯏꯒꯦꯅ ꯇꯥꯕꯅꯦ
ꯄꯥꯔꯦ ꯄꯥꯗ꯭ꯔꯒ
ꯑꯦ ꯑꯗꯨꯒꯤ ꯅꯠꯇꯦ ꯅꯪ ꯑꯩꯕꯨ ꯇꯁꯦꯡꯅ ꯈꯪꯅꯗꯤ ꯅꯪ ꯑꯣ ꯏ ꯅꯨꯄꯥꯁꯦ ꯑꯗꯨꯝ ꯇꯧꯕꯅꯦ ꯅꯪ ꯈꯪꯕꯅꯤ ꯅꯪ
ꯎ
ꯑꯩ ꯑꯗꯨꯝ ꯇꯧꯕ ꯑꯩ ꯑꯗꯨꯝ ꯇꯧꯕ ꯅꯨꯄꯥ ꯅꯠꯇꯦ ꯑꯩꯁꯨꯦ ꯈꯪꯉꯦ ꯑꯩꯁꯨꯦ ꯈꯉꯅ
ꯎꯝ ꯂꯛꯅꯕꯅꯤ ꯂꯛꯅ ꯆꯦꯄ ꯀꯥ ꯀꯨ ꯀꯣ ꯍ
ꯃꯤ ꯅꯅꯥꯛꯇ ꯀꯅꯥ ꯀꯅꯥ ꯂꯩꯕꯣ ꯃꯤ ꯃꯤꯌꯥꯝ ꯃꯈꯣꯟ ꯇꯥꯏꯅ
ꯃꯅꯥꯛꯇ ꯑꯩꯒꯤ ꯑꯩꯒꯤ ꯃꯅꯥꯛꯇ ꯑꯅꯤ ꯂꯩꯕ ꯑꯗꯨꯣ ꯃꯣꯏꯁꯦ ꯐꯣꯟ ꯇꯧ ꯇꯧꯕꯀꯣ ꯃꯃꯥ ꯑꯩꯈꯣꯏꯗ ꯐꯣꯟ ꯇꯧꯕꯀꯣ ꯎ
ꯑꯣ
ꯎꯝ ꯇꯨꯝꯅꯤꯡꯗ꯭ꯔꯤ ꯃꯗꯨꯗꯤ
ꯀꯔꯤ ꯀꯩ ꯇꯧꯗ ꯀꯩ ꯊꯕꯛ ꯃꯐꯝꯗ ꯅꯪꯁꯨ ꯀꯔꯤꯗꯣꯅꯦ ꯅꯅꯥ ꯊꯥꯗ ꯂ ꯂꯥꯏꯕ ꯅꯅꯨꯡꯉꯥꯏ ꯑꯦꯕ꯭ꯔꯣꯅ
ꯅꯨꯡꯉꯥꯏꯇꯦ ꯑꯗꯨ ꯑꯣꯏꯔꯁꯨ ꯎꯄꯥꯏ ꯂꯩꯗꯕꯤꯒꯤ ꯂꯩꯕꯅꯦ ꯍꯥꯏꯗꯤ
ꯅꯣꯏꯗꯤ ꯅꯤꯡꯕ ꯍꯪꯕ ꯃꯇꯝꯅ ꯍꯥꯏꯊꯣꯛꯄ ꯉꯝꯗꯦ ꯍꯥꯏ ꯀꯔꯤꯒꯤꯅꯣ ꯈꯪꯅꯤꯡꯤ
ꯍꯥꯥ
ꯅꯤꯡꯐꯥꯎ ꯍꯪ ꯃꯇꯝ ꯃꯇꯝꯅ ꯀꯔꯤꯅ
ꯑꯩꯅꯗꯣ ꯍꯥꯏꯗꯣꯛꯈ꯭ꯔꯗꯤ ꯂꯣꯏꯔꯦ ꯋꯥ ꯂꯣꯏꯔꯦ
ꯀꯔꯤꯒꯤ ꯂꯏꯗ
ꯍꯥꯏꯗꯣꯛꯄ ꯌꯥꯗꯦꯕ ꯃꯄꯨꯅ ꯍꯥꯏꯗꯣꯛꯀꯅꯨ ꯍꯥꯏ ꯍꯥꯏꯌꯦꯕ
ꯑꯩꯈꯣꯏ ꯈꯨꯟꯒꯤ ꯄꯥꯈꯪꯗ ꯅꯪ ꯅꯨꯕꯥꯅꯤ ꯅꯨꯡꯁꯤꯕ꯭ꯔꯥ
ꯍꯅ ꯍꯒꯅꯁꯨ ꯍꯪꯅ ꯍꯪꯅ
ꯑꯗꯨꯒꯤ ꯑꯣꯏꯔꯝꯒꯅꯤ ꯇꯁꯦꯡꯅ ꯍꯥꯏꯌꯣ ꯑꯩ ꯑꯗꯨꯝ ꯀꯔꯤꯔꯥ
ꯤꯡ ꯇꯤꯡꯅꯕ꯭ꯔꯕ ꯇꯤꯡꯅꯕ꯭ꯔꯕ
ꯑꯩ ꯌꯥꯝ ꯆꯤꯡꯅ ꯑꯩ
ꯑꯣ ꯆꯤꯅꯦꯕꯨ ꯇꯊꯤ ꯆꯣꯃꯦ ꯍ ꯆꯕꯥ ꯑꯗꯨꯕꯨ ꯃꯃꯤꯡꯗꯤ ꯍꯥꯏꯗꯣꯛꯑꯣꯦ
ꯀꯔꯤꯁꯨꯨ ꯀꯥꯏꯗ
ꯎꯝ ꯀꯥꯏꯗꯦ ꯍꯣꯏ ꯑꯩꯕꯨꯗꯤ ꯐ꯭ꯔꯤ ꯑꯣꯏꯔꯒ ꯍꯥꯏꯗꯣꯛꯄ ꯌꯥꯏ ꯑꯗꯣ ꯑꯗꯨꯣ ꯃꯤ ꯑꯃꯗꯣ ꯌꯥꯗꯕ
ꯍꯣꯏ ꯑꯩꯁꯨ ꯍꯥꯏꯗꯣꯛꯂꯔꯣꯏꯕ ꯅꯣꯏꯁꯨ ꯑꯩꯁꯨ ꯐꯖꯔꯣꯏ ꯑꯩꯁꯨ ꯒ꯭ꯌꯥꯟ ꯇꯥꯕ ꯃꯤꯅꯦ ꯀꯅꯤꯩꯅ ꯑꯗꯣ ꯆꯍꯤ ꯀꯌꯥ ꯑꯗꯨꯣ ꯅꯈꯣꯏ ꯑꯅꯤ ꯅꯨꯡꯁꯤ ꯂꯥꯛꯄꯁꯦ ꯁꯍꯤ ꯀꯌꯥꯁꯒꯦ
ꯑꯩ ꯑꯅꯤ ꯁꯨꯗ꯭ꯔꯤ ꯑꯅꯤ ꯁꯨꯒꯗꯧꯔꯦ
ꯑꯣ ꯑꯗꯨꯗꯤ ꯒꯨꯗ ꯀꯨꯂꯥꯏꯖꯦꯁꯟ
ꯍ
ꯌꯥꯝ ꯑꯗꯨꯝ ꯑ ꯑꯗꯨꯗ ꯌꯥꯝ ꯅꯨꯡꯁꯤꯕꯤ ꯁꯥꯗꯨꯗ ꯑꯗꯨ ꯑꯅꯤꯁꯦ ꯊꯨꯡꯅꯥꯕ ꯅꯨꯡꯁꯤꯕ ꯑꯗꯨꯝ ꯄꯥꯈꯪ ꯑꯣꯏꯗ ꯑꯣꯏꯅ ꯑꯗꯨꯝ ꯅꯨꯡꯁꯤ ꯁꯤꯤꯕ ꯇꯧꯒꯅꯨꯀꯣ
ꯍ ꯍꯣꯏ ꯍꯣꯏ ꯃꯥꯅꯤ ꯃꯥꯅꯤ
ꯑꯗꯨꯝ ꯐꯖꯅ ꯅꯨꯡꯁꯤ ꯑꯩꯈꯣꯏ ꯑꯗꯨꯗꯤ
ꯅꯣꯏꯗ ꯅꯣꯏꯗ ꯂꯥꯛꯑꯀꯥꯟꯗ ꯈꯪꯈ꯭ꯔꯅꯤꯅ ꯑꯗꯨꯕꯨꯗꯤ
ꯌꯥꯝ ꯃꯥ ꯃꯥꯗꯣ ꯁ꯭ꯀꯨꯜ ꯀꯥꯕ꯭ꯔꯥ ꯅꯠꯇ꯭ꯔꯒ ꯀꯩꯗꯧꯔꯤꯕ꯭ꯔꯥ
ꯍꯥꯏ ꯑꯗꯨꯨꯁꯨ ꯍꯥꯏꯕ ꯌꯥꯗꯦ ꯑꯗꯨ ꯍꯥꯏꯈ꯭ꯔꯗꯤ ꯆꯅꯤ
ꯈꯪꯗꯔꯣꯏ ꯑꯩ ꯃꯣꯏ ꯑꯩꯈꯣꯏꯒꯤ ꯌꯨꯝꯗꯁꯨ ꯑꯩꯈꯣꯏꯒꯤ ꯈꯨꯟꯗꯁꯨ ꯌꯥꯝ ꯄꯥꯈꯪꯂꯛꯏꯗꯝꯕ ꯍꯥꯏꯅ ꯈꯪꯒꯅꯤ
ꯑꯗꯨ ꯑꯁꯦꯡꯕ ꯅꯪꯅ ꯍꯥꯞꯄꯗꯣ ꯎꯝ ꯅꯣꯏ ꯅꯃꯥꯟꯅꯕ ꯉꯥꯛꯇꯅꯦ ꯍꯥꯏꯕ
ꯍꯣꯏ
ꯅꯣꯏ ꯅꯃꯥꯟꯅꯕ ꯑꯣꯏꯔꯗꯤ ꯅꯣꯏꯣꯏ ꯦꯁꯅ ꯇꯗꯤ
ꯎ
ꯑꯏ ꯍꯅꯥꯧ ꯃꯥꯗꯤ ꯈꯪꯒꯥꯅꯤꯀꯥ ꯍꯥꯏ
ꯊꯝꯕ ꯌꯥꯗ꯭ꯔꯦ ꯍꯣꯏ ꯃꯥꯅꯦ ꯑꯅꯦ ꯈꯪꯕ꯭ꯔꯥ ꯎꯝ
ꯈꯪꯕ ꯃꯥꯜꯂꯦ ꯑꯗꯨꯗꯣ ꯑꯩ ꯀꯔꯤ ꯍꯥꯏꯒꯦꯅ
ꯎꯝ
ꯅꯪ ꯍꯦꯟꯗꯤ ꯈꯣꯏ ꯕꯦꯀꯔꯤꯗ
ꯅꯣꯏ ꯃꯤ ꯄꯥꯛ ꯈꯥꯡꯉꯣꯏꯌꯦ ꯄꯥꯛ ꯈꯪꯗꯦꯕ ꯄꯥꯛ ꯈꯪꯗꯦꯕ ꯈꯪꯍꯟꯗꯦꯕ ꯑꯩꯈꯣꯏꯗꯣ ꯂꯣꯠꯅ ꯇꯧꯋꯦꯕ
ꯑꯣ ꯑꯩꯣꯏ ꯑꯩꯈꯣꯏ ꯈꯨꯟꯒꯤ ꯃꯅꯥꯛ ꯇꯗ ꯅꯣꯏ ꯈꯆ
ꯗꯤꯍꯦ ꯑꯩꯗꯤ ꯏꯝꯐꯥꯜꯗꯗꯒꯤꯅꯦ ꯎꯝ ꯂꯄꯦ
ꯑꯗꯨꯒꯤꯗꯤ ꯏꯝꯐꯥꯜꯗꯒꯤꯩ ꯈꯞꯄꯅ ꯀ ꯃꯤꯁ ꯅꯪ ꯃꯥꯅ
ꯌꯥꯔꯦ ꯌꯥꯔ ꯍꯥꯏꯔꯅꯁ ꯑꯁ ꯇ
ꯑꯗꯨꯗꯤ ꯅꯪ ꯅꯍꯥꯟꯅ ꯍꯥꯏꯕ ꯅꯨꯄꯥ ꯊꯥꯎ ꯃꯩ ꯍꯥꯏꯕ ꯑꯗꯨ ꯑꯗꯨ ꯑꯣꯏꯔꯝꯃꯦ
ꯇꯔꯦꯕ꯭ꯔꯣ ꯇꯥꯕ꯭ꯔꯣ
ꯍꯥꯏꯥꯏꯠꯥꯏ ꯇꯥꯏ ꯇꯥꯏ
ꯊꯥꯎ ꯃꯩ ꯍꯥꯏꯕ꯭ꯔꯥ ꯃꯥꯕꯨ ꯑꯣꯏꯔꯝꯒꯅꯤꯡꯉ
ꯅꯠꯇ ꯅꯠꯇ ꯅꯠꯇ ꯅꯠꯇ
ꯍꯤꯟꯗꯤꯒꯕꯨ ꯍꯤꯟꯗꯤꯁꯤꯡꯁꯤꯕꯨ ꯈꯪꯉꯤ ꯍꯥꯏꯉ ꯍꯤꯟꯗꯤ ꯃꯣꯏꯗꯤ ꯀꯗꯥꯏꯗꯒꯤ ꯈꯪ꯭ꯔꯥ ꯅꯪ ꯁ꯭ꯀꯨꯜ ꯇꯤꯒꯔꯥ
ꯑ
ꯍꯥ ꯇꯥꯔꯤꯕ꯭ꯔꯣ ꯍꯂꯣ ꯍꯂꯣ
ꯑꯁ ꯀꯣꯟꯅ ꯈꯪꯉꯛꯀꯅꯤ ꯌꯥꯝ ꯈꯪꯅꯤꯡꯗꯅꯨꯀꯣ ꯀꯣꯟꯅ ꯈꯪꯉꯛꯀꯅꯤ
ꯎꯝ ꯑꯗꯨꯗ ꯑꯗꯨꯗꯤ ꯌꯥꯝ ꯐꯥꯏꯒ ꯑꯗꯨ ꯑꯗꯨ ꯑꯗꯨꯗꯤ ꯇꯣꯄ ꯋꯥꯔꯤ ꯁꯥꯇꯅꯤ
ꯎꯝ
ꯎꯝ ꯅꯪꯗꯤ ꯆꯍꯤ ꯀꯌꯥ ꯁꯨꯔꯦ ꯑꯗꯣ
ꯆꯍꯤꯁꯨ ꯍꯥꯏꯕ ꯌꯥꯗꯅꯦ ꯍꯥꯏꯔꯗꯤ ꯅꯪ ꯏꯒ ꯀꯅꯤꯅꯦ ꯃꯨꯀꯤꯒꯦ
ꯎꯝ ꯑꯩꯒꯤꯁꯨ ꯍꯥꯏꯒꯦꯀꯣ ꯍꯣꯔꯦꯟ ꯅꯥꯪꯁꯨ ꯍꯥꯏ ꯌꯣ
ꯑ ꯅ ꯈꯝꯕꯗꯥꯥ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯥꯏꯚ ꯁꯝꯊꯤꯡ ꯑꯗꯥꯏꯗ ꯂꯩꯔꯝꯃꯣꯅꯦ ꯁꯤ ꯑꯣꯝꯗ ꯀ
ꯎꯝꯝ
ꯇ꯭ꯋꯦꯟꯇꯤ ꯐꯥꯏꯚꯗꯤ ꯌ ꯇ꯭ꯋꯦꯟꯇꯤ ꯐꯥꯏꯚ ꯇ꯭ꯋꯦꯟꯇꯤ ꯐꯥꯏꯚ ꯌꯧꯔꯌꯦꯦ
ꯅꯪꯒꯦꯗꯤ ꯑ
ꯑꯩꯣꯏꯒꯤꯗꯤ ꯅꯣꯏ ꯕꯤꯂꯣꯗꯅꯤ ꯂꯩꯕ
ꯀ ꯌꯥꯟ ꯐꯖꯥꯟꯅ ꯅꯤꯡꯁꯤꯕꯤ ꯐꯖꯥꯟꯅꯥ ꯑꯗꯨ ꯃꯥ
ꯑ ꯍꯣꯏ ꯀꯗꯥꯏꯗ ꯂꯩꯕ꯭ꯔꯥ ꯍꯥꯏꯌꯨ
ꯅꯠꯇꯦ ꯃꯥꯗꯣ ꯌꯥꯝ ꯅꯨꯡꯁꯤꯕ꯭ꯔꯥ ꯅꯪ
ꯍꯪꯗ꯭ꯔꯦꯗ ꯑꯁ ꯑꯁ ꯁꯤꯅꯤ ꯑꯁꯤꯃ ꯍꯥꯏꯥꯏꯔꯒꯅꯣ ꯔꯤꯂꯦꯁꯟꯁꯤꯞꯇꯗꯤ ꯑꯍꯥꯟꯕꯗꯗꯤ ꯌꯥꯝ ꯅꯨꯡꯁꯤꯌꯦ ꯀꯀꯨꯏ ꯀꯨꯏꯔꯒ ꯑꯗꯨꯝ ꯎꯝ ꯈꯔ ꯈꯔ ꯂꯩ ꯈꯣꯄꯒꯤ ꯇꯥꯏꯞꯇ ꯑꯃꯨꯛ ꯇꯧ ꯃꯔꯛ ꯃꯔꯛ ꯅꯨꯡꯁꯤ ꯑꯗꯨꯀꯥꯟꯁꯦ ꯑꯩꯈꯣꯏꯕꯨꯅꯤ ꯈꯟꯅꯩꯌꯦꯕ
ꯑꯣ ꯍꯧꯖꯤꯛ ꯀꯔꯤ ꯀꯥꯟꯅꯥꯅꯕ꯭ꯔꯥ
ꯈꯪꯗꯦ ꯁꯤꯅꯤ ꯃꯔꯝ ꯂꯩꯗ꯭ꯔꯁꯨ ꯃꯨꯛ ꯅꯥꯔꯒ ꯀꯣ ꯂꯩꯕꯀꯣ
ꯍꯣꯏ ꯃꯥꯕꯨꯁꯨ ꯇꯁꯦꯡꯅ ꯅꯨꯡꯁꯤꯕꯤꯌꯨ ꯑꯩꯁꯨ ꯇꯁꯦꯡꯅ ꯅꯨꯡꯁꯤꯕꯤꯒꯦ ꯑꯩꯁꯨ ꯅꯪꯒꯤ
ꯑꯣ ꯌꯥꯝ ꯅꯨꯡꯁꯤꯌꯦ ꯑꯩꯈꯣꯏ ꯃꯅꯤꯁꯦ ꯄꯥꯛꯁꯨ ꯎꯅꯗꯦꯕꯀꯣ ꯑꯩꯈꯣꯏꯗꯤ ꯂꯣꯡ ꯗꯤꯁꯇꯦꯟꯁꯅꯦꯕꯀꯣ
ꯑꯣ ꯍꯧꯖꯤꯛꯇꯤ ꯐꯣꯟ ꯇꯥꯎꯔꯤ ꯐꯣꯟ ꯐ ꯐꯥꯎꯕꯗꯤ ꯐꯪꯅꯥꯏꯀꯣ
ꯎꯝ ꯑ ꯄꯥꯎ ꯐꯥꯎꯅꯕ ꯍꯥꯏꯁꯤ ꯁꯣꯝꯅ ꯎꯝ ꯃꯥ ꯍꯥꯏꯁꯤꯔꯥ ꯑꯌꯨꯛꯇꯗꯤ ꯇꯧꯗꯦ ꯑꯗꯨꯒ ꯑꯌꯨꯛ ꯎꯝ ꯑꯗꯨꯝ ꯏꯂꯚꯦꯟ ꯇꯨꯋꯦꯜꯐ ꯑꯗꯨꯗꯥꯋꯥꯏꯗ ꯃꯦꯁꯦꯖ ꯈꯔ ꯊꯥꯅꯔꯅꯤ ꯑꯗꯨꯒ ꯑꯗꯨꯝ ꯏꯚꯤꯅꯤꯡ ꯑꯗꯥꯋꯥꯏꯗ ꯉꯥꯏꯍꯥꯛ ꯇꯧꯔꯅꯤ ꯑꯁ ꯄꯥꯛ ꯇꯧꯗꯦꯗ ꯑꯗꯨꯒ ꯅꯨꯡꯗꯥꯡꯅꯅꯒꯣꯟ ꯅꯥꯏ ꯇꯃꯅꯤ ꯅꯤ ꯍꯥꯏꯔꯗꯤ ꯑꯗꯨꯝ ꯊꯥꯏꯔꯝꯃꯒ ꯑꯗꯨꯝ ꯇꯣꯡꯈ꯭ꯔꯅꯤ
ꯎ ꯑꯩꯗꯤ ꯅꯈꯣꯏ ꯑꯅꯤꯁꯦ ꯑꯩꯗꯤ ꯀꯕꯤꯔꯥ ꯑꯗꯨꯅꯤ ꯌꯥꯝ ꯅꯨꯡꯉꯥꯏꯗꯅ
ꯎ
ꯕꯦꯕꯤ
ꯍꯥꯟꯅꯗꯤ ꯌꯥꯝ ꯇꯧꯔꯝꯃꯦ ꯐꯣꯟ ꯇꯧꯔꯝꯃꯦ ꯍꯥꯟꯅꯗꯤ ꯑꯗꯨꯕꯨ ꯔꯖꯤ ꯇꯧꯅꯕꯗꯨꯥ ꯍꯥꯅ ꯀꯥꯖ ꯑꯗꯨꯒꯤ ꯕꯤꯨꯖꯤ ꯇꯧꯅꯕꯗ ꯑꯗꯨꯒꯤ ꯃꯥꯁꯨ ꯕ꯭ꯌꯨꯖꯤ ꯇꯧꯋꯦ ꯑꯩꯁꯨ ꯕ꯭ꯌꯨꯖꯤ ꯇꯧꯋꯦ ꯑꯗꯨꯒꯤ
ꯀꯒꯅ ꯂꯩ ꯁꯤꯦ
ꯑꯩꯅ ꯑꯃꯨꯛ ꯍꯧꯖꯤꯛ ꯍꯧꯖꯤꯛ ꯇꯧꯋꯦ ꯍꯧꯖꯤꯛ ꯁꯥꯟꯅꯕ ꯃꯇꯝ ꯂꯩꯇꯦ ꯍꯣꯏ ꯃꯥꯁꯨ ꯑꯩꯁꯨ ꯇꯧꯋꯦ ꯍꯣꯔꯦꯟ ꯇꯧꯃꯝꯗꯥꯏꯗ ꯇꯧꯖꯔꯁꯦ ꯄꯨꯡꯕꯔꯣꯗ ꯄꯥꯎ ꯐꯅꯁꯦ ꯍꯥꯏꯌꯦ ꯍꯔ ꯑꯗꯨꯗꯒꯦ
ꯍꯧꯖꯤꯛꯇꯤ ꯑꯩꯒꯤꯗꯗꯤ ꯑꯣꯚꯔ ꯑꯣꯏꯔꯦ
ꯍꯥꯥ
ꯀꯥꯏꯒꯤꯗꯤꯗꯤꯅ ꯀꯧꯅꯅ ꯆꯝ ꯍꯒ ꯊꯦꯡꯀ ꯌꯌꯨ ꯍꯧꯖꯤꯛꯇꯤ ꯌꯨꯝ ꯆꯠꯈꯤꯅꯤ ꯃꯣꯏꯂ ꯋꯥꯏ ꯋꯥꯔ ꯇ꯭ꯔꯥꯏꯅꯔ ꯑꯩꯒꯤ ꯔꯨꯝꯁꯦ ꯆꯠꯄꯗ ꯑꯃ ꯍꯥꯥꯞꯀꯅꯤꯅ ꯂꯩꯕꯗꯣ